ꯑꯣ ꯑꯪ ꯇꯥꯏꯌꯦ-ꯇꯥꯏꯌꯦ ꯀꯩꯗꯧꯔꯤꯒꯦ
ꯑꯩꯁ ꯐꯃꯨꯡꯗ ꯍꯤꯞꯂꯥ ꯂꯩ
ꯐꯃꯨꯡꯗ ꯌꯥꯝ ꯉꯜꯂꯦꯅ
ꯅ ꯄꯣ ꯌꯦꯡꯉꯔꯣ?
ꯍꯣꯏ ꯑꯩꯈꯣꯏꯗꯤ ꯏꯃꯥꯟꯅꯕ ꯈꯣꯏꯗ ꯉꯥꯏꯔꯤ ꯕꯣꯜ ꯌꯦꯡꯒꯦ ꯍꯥꯏꯅ
ꯑꯗꯨꯂꯤꯗꯤ ꯀꯩꯗꯧꯔ ꯉꯥꯏ ꯀꯩꯗꯧꯔꯤꯕ ꯂꯤꯥꯏꯔꯤꯠꯄꯣ
ꯕꯣꯜ ꯌꯦꯡꯒꯦ ꯍꯥꯏꯅ ꯏꯃꯥꯟꯅꯕꯣꯏꯗ ꯀ꯭ꯂꯥꯏꯞ ꯁꯟꯅꯒꯦ ꯇꯧꯔ ꯐꯝꯃ ꯂꯩꯌꯦ꯫
ꯄꯩꯁꯥꯒꯤꯔꯣ?
ꯅꯠꯇꯦꯗ ꯇꯥꯏꯝ ꯄꯥꯁ
ꯀꯤꯔꯨꯅꯦ ꯇꯧꯔꯤꯖꯦ꯫ ꯑ ꯆꯠꯊꯕꯤꯔꯣ?
ꯍꯣꯏ ꯀꯩꯍꯥꯏꯕ
ꯃꯤ ꯀꯌꯥꯔꯣ?
ꯑꯩꯈꯣꯏ ꯃꯤ ꯃꯔꯤꯅꯦ ꯍꯧꯖꯤꯛ
ꯑꯣ ꯃꯤ ꯂꯥꯛꯈꯤꯗ꯭ꯔꯥ?
ꯅꯥꯛꯥꯟꯅꯤ ꯍꯧꯖꯤꯛ ꯑꯃ
ꯀꯅꯥꯅꯣ ꯃꯝꯂꯥꯒ ꯁꯥꯡꯕꯗꯨꯔꯣ ꯀꯪꯂꯥꯒ
ꯍꯣꯏ ꯍꯣꯏ
ꯃꯥ ꯂꯥꯛꯑꯅꯤ꯫
ꯑꯇꯩꯗꯤ ꯂꯥꯛꯑꯔꯣꯏ ꯑꯩꯈꯣꯏ ꯂꯝꯐꯨꯗꯤ꯫
ꯅꯝ ꯈꯨꯅꯨꯁꯦ ꯈꯪꯗꯦꯅꯦ ꯍꯥ ꯍꯛꯆꯥꯡ ꯅꯨꯡꯉꯥꯏꯇꯦ ꯍꯥꯏꯅꯦ ꯃꯥ ꯃꯄꯨꯛ ꯌꯥꯗꯦ ꯍꯥꯏꯅꯦ ꯎꯝ
ꯉꯔꯥꯡ ꯀ꯭ꯔꯥ ꯍꯥꯜꯂꯨꯕꯒꯤ ꯃꯥ ꯑꯣꯏꯔꯝꯅꯤ ꯕꯥꯔꯗꯦ ꯄꯥꯔꯇꯤ ꯆꯠꯂꯦ ꯍꯥꯏꯗꯥꯏ ꯅꯣꯏ
ꯍꯣꯏ ꯍꯣꯏꯔ ꯆꯠꯂꯦ꯫
ꯈꯥ ꯂꯥꯎꯕ ꯎꯝ ꯂꯥꯎꯕꯅꯤꯅꯀꯣ ꯄꯥꯏꯅꯩꯇꯦ ꯂꯥꯎꯕꯒꯤ ꯍꯤꯗꯥꯛ ꯂꯩꯇꯦ꯫
ꯂꯥꯎꯕꯒꯤ ꯈꯔ ꯌꯥꯝ ꯆꯥꯕꯤꯕ ꯃꯥꯜꯂꯦ ꯃꯕꯨꯨꯛ ꯅꯨꯡꯉꯥꯏꯇꯦ꯫ ꯕꯦꯔꯥꯅꯦ ꯃꯣꯏꯖꯤ
ꯍꯧꯖꯤꯛꯗꯤ ꯀꯅꯥ ꯂꯩꯌꯦꯦ ꯅꯣꯏ ꯀꯥꯥꯁꯅꯥ ꯍꯥꯏꯒ ꯂꯩꯔꯤꯗꯣ ꯇꯥꯕ꯭ꯔꯣ ꯇꯥꯕ꯭ꯔꯣ
ꯇꯥꯕ꯭ꯔꯣ
ꯇꯥꯏ ꯇꯥꯏ ꯍꯧꯖꯤꯛꯇꯤ ꯀꯅꯥꯅ ꯂꯩꯌꯦ ꯅꯣꯏ ꯀꯥꯔꯠꯁꯤꯅꯥ ꯂꯩꯔꯤꯕꯗꯣ
ꯑꯩꯈꯣꯏ ꯁꯤꯗ ꯆꯤꯝꯕꯥꯟ ꯆꯥꯎꯕꯗꯨꯒ ꯃꯁꯝ ꯈꯣꯏꯕꯗꯨꯒ ꯃꯆꯤꯟ ꯀꯟꯕꯗꯨꯒ
ꯑꯥ ꯑꯣ
ꯗꯨ ꯈꯇꯪꯅꯤꯗ
ꯉꯁꯤꯗꯤ ꯀꯩ ꯃꯊꯦꯜ ꯆꯥꯔꯅꯤ ꯕꯣ ꯌꯦꯡ ꯑꯃꯗ
ꯈꯪꯗꯦꯗꯥ ꯀꯔꯤ ꯃꯊꯦꯟ ꯆꯥꯔꯦ ꯀꯩꯅꯣ ꯑꯩꯈꯣꯏ ꯉꯔꯥꯡꯒꯤ ꯄ꯭ꯔꯥꯗꯦꯀꯜꯗꯨꯅ ꯏꯟꯁꯥꯡ ꯈꯔ ꯄꯨꯔꯛꯑꯦ ꯀꯥ ꯀꯔꯤ ꯀꯔꯥ ꯇꯧꯕꯅꯤ꯫
ꯌꯨꯝꯗ ꯆꯥꯕ ꯂꯩꯗꯕꯒꯤ ꯑꯣꯏꯔꯝꯅꯤ ꯑꯩꯈꯣꯏꯗ ꯍꯨꯏꯗꯧꯅ ꯄꯤꯖꯅꯤꯡꯉꯥꯏ ꯇꯧꯔꯤꯁꯦ꯫
ꯀꯩꯕ
ꯃꯣꯏ ꯌꯨꯝꯗ ꯆꯥꯅꯤꯡꯉꯥꯏ ꯂꯩ-ꯂꯩꯇꯕꯒꯤ ꯑꯣꯏꯔꯕꯅꯤꯅ ꯃꯤ ꯑꯈꯣꯏꯗ ꯂꯣꯏꯅꯥ ꯍꯥ ꯂꯦꯐ ꯑꯣꯚꯔꯠ ꯗꯁꯕꯤꯟ ꯑꯣꯟꯈ꯭ꯔꯦꯕ ꯑꯩꯈꯣꯏꯁꯦ꯫
ꯎꯝ ꯅꯦꯍꯧ ꯄꯤꯖꯒꯦ ꯇꯧꯔꯤꯅꯦ ꯍꯣꯏ
ꯎꯝ ꯎꯝ ꯎ ꯑꯩꯈꯣꯏ ꯒꯨꯝ꯭ꯔꯥ ꯂꯩꯔꯝꯅꯤ ꯗꯁꯕꯤꯟ ꯍꯥꯏꯔꯅꯦ ꯑꯩꯈꯣꯏꯁꯨ ꯇꯕꯔꯣ
ꯑꯁ ꯁꯤꯗ ꯀ ꯈꯔ ꯇꯧꯔꯤꯀꯣ ꯍꯧꯖꯤꯛꯁꯦ ꯑꯁ ꯀꯣꯛꯁꯨ ꯁꯥꯔꯤꯅꯤꯅꯦ ꯑꯩꯈꯣꯏꯁꯦ
ꯑꯦ ꯅꯪ ꯉꯁꯤꯗꯤ ꯀꯅꯥꯅꯥ ꯁꯞꯄꯣꯔꯠ ꯇꯧꯋꯦ ꯇꯥꯕ꯭ꯔꯣ ꯇꯥꯕ꯭ꯔꯣ
ꯇꯥꯏ
ꯅꯪ ꯉꯁꯤꯗꯤ ꯀꯥꯅ ꯁꯞꯄꯣꯔꯠ ꯇꯧꯔꯦ
ꯏꯁꯄꯦꯟ ꯇꯧꯋꯤ ꯑꯗꯨꯕꯨ ꯑꯁ ꯈꯪꯗ꯭ꯔꯦꯅꯦ ꯑꯃꯗꯨꯁꯨ ꯐꯖꯩꯅꯦ
ꯑꯃꯗꯣ ꯀꯂꯦꯅꯦ ꯍꯧꯖꯤꯛꯐꯥꯎ ꯒꯦꯝ ꯁꯅ ꯂꯣꯏꯅ ꯉꯝꯃꯤꯗꯅ ꯗ꯭ꯔꯣꯁꯨ ꯇꯥꯗꯦ ꯃꯣꯏꯁꯦ
ꯑꯗꯨꯅꯤ ꯗ꯭ꯔꯣꯗ ꯗ꯭ꯔꯣꯗ ꯗꯥꯎꯗ ꯌꯦꯡꯕ ꯇꯥꯔꯦꯅꯦ
ꯍꯣꯏ ꯇꯥꯎꯗꯤ ꯍꯦꯔꯣ ꯌꯦꯡꯕꯗꯤ ꯇꯥꯏ ꯑꯗꯨꯕꯨ ꯑꯁ ꯐ꯭ꯔꯥꯟꯁꯅꯤꯅꯦ ꯄꯩꯁꯥ ꯊꯥꯗꯩꯏꯅꯦ ꯑꯩꯁꯨ ꯐ꯭ꯔꯥꯟꯁꯇ ꯑꯥ
ꯎꯝ ꯅꯪ ꯄꯦ ꯇꯧꯕ꯭ꯔꯣ ꯉꯁꯤ
ꯍꯣꯏ ꯕꯦꯠ ꯆꯥꯝꯃ ꯕꯦꯠ ꯇꯧꯋꯦ ꯉꯝꯃꯗꯤ ꯆꯥꯅꯤ ꯌꯥꯡꯈꯩ ꯐꯪꯉꯅꯤ ꯌꯥꯝꯅ ꯇꯧꯅꯤꯡꯗꯦꯕ
ꯑꯁ
ꯈꯤꯇꯪ ꯈꯤꯇꯪ ꯇꯧꯒꯦꯕ
ꯅꯣꯏ ꯈꯤꯇꯪ ꯈꯤꯇꯪ ꯇꯧꯑꯣ
ꯑꯩ ꯑꯩꯒꯤ ꯏꯃꯥꯟꯅꯕꯒꯤ ꯏꯃꯥꯟꯅꯕꯗꯣ ꯁ꯭ꯄꯦꯟꯒ ꯕꯦꯜꯖꯤꯌꯝ ꯁꯥꯟꯅꯕꯗ ꯕꯦꯠ ꯇꯧꯌꯦ ꯍꯥꯏ
ꯑꯣ
ꯂꯤꯁꯤꯡ ꯃꯔꯤ ꯕꯦꯠ ꯇꯧꯕ ꯑꯗꯨ ꯉꯞꯅ ꯒꯣꯜꯗꯣ ꯇꯨ ꯋꯥꯟꯗ ꯇꯧꯋꯤꯅ ꯁ꯭ꯄꯦꯟꯒ ꯕꯦꯜꯖꯤꯌꯝꯗꯣ ꯑꯗꯨꯒꯤ ꯂꯤꯁꯤꯡ ꯃꯔꯤ ꯕꯦ ꯇꯧꯕꯗ ꯂꯤꯁꯤꯡ ꯐꯤꯐꯇꯤ ꯋꯥꯟ ꯊꯥꯎꯖꯟ ꯐꯪꯉꯤ ꯍꯥꯏꯅꯤ ꯌꯦꯡꯉꯣ ꯇꯥꯏꯅꯥ
ꯇꯥꯏ ꯇꯥꯏ
ꯌꯦꯡꯉꯣꯅꯦ ꯂꯤꯁꯤꯡ ꯃꯔꯤ ꯊꯥꯗꯕꯗ ꯂꯤꯁꯤꯡ ꯐꯤꯐꯇꯤ ꯋꯥꯟ ꯐꯪꯉꯤꯗꯣ
ꯑꯩꯈꯣꯏꯁꯦ ꯍꯧꯖꯤꯛꯇꯤ ꯁꯤꯃꯤꯒꯨꯝꯕ ꯀ꯭ꯋꯥꯇꯔꯒꯨꯝꯕ ꯇꯧ ꯕꯦꯠ ꯇꯧꯗ꯭ꯔꯒ ꯈꯔ ꯔꯣ
ꯑꯁ ꯑ ꯔꯥꯎꯟ ꯊꯥꯔꯇꯤꯟ ꯑꯗꯨꯒ ꯑꯦ ꯔꯥꯎꯟ ꯊꯥꯔꯇꯤꯟ ꯅꯥꯏꯟ ꯔꯥꯎꯟ ꯁꯤꯛꯁꯇꯤꯟꯒ ꯔꯥꯎꯟ ꯊꯔꯇꯤ ꯇꯨꯗ ꯑꯗꯨꯃꯋꯥꯅꯗ ꯕꯦꯠ ꯇꯧꯔꯒꯗꯤ ꯐꯒꯗꯕ
ꯑꯩꯒꯤ ꯏꯃꯥꯟꯅꯕ ꯕꯦꯠ ꯇꯧꯋꯏ ꯍꯥꯏ ꯔꯥꯎꯟ ꯊꯥꯔꯇꯤ ꯇꯨꯗ ꯑꯦꯛ ꯑꯦ ꯃꯦꯠꯁ ꯕꯦꯠ ꯇꯧꯋꯦ ꯔꯣꯏꯅ ꯄꯣꯏꯌꯦ ꯌꯦꯡꯉꯣ ꯍ
ꯑꯁ
ꯑꯩ ꯃꯥꯗꯤ ꯌꯥꯝꯗꯦꯗ ꯆꯥꯝꯃ ꯆꯅꯤ ꯆꯥꯝꯃ ꯆꯅꯤ ꯈꯥꯇꯪꯅꯤꯗ
ꯎꯝ ꯑꯗꯨꯃ ꯑꯗꯨꯗ ꯕꯦꯠ ꯇꯧ ꯀꯠꯅ ꯐꯖꯅ ꯇꯧꯔꯗꯤ ꯄꯩꯁꯥꯗꯤ ꯌꯥꯝ ꯐꯪꯒꯗꯕꯅꯤ ꯑꯗꯨ ꯃꯇꯝꯗ ꯄꯩꯁꯥ ꯂꯩꯇꯦꯅꯦ
ꯆꯨꯝꯃꯤ ꯆꯨꯝꯃꯤ
ꯈꯔꯕꯨ ꯈꯔꯕꯨꯗꯤ ꯂꯩꯔꯝꯃꯗꯤ
ꯑꯩꯁꯨ ꯉꯁꯤ ꯕꯦꯠ ꯇꯧꯅꯤ ꯍꯌꯦꯡꯁꯨ ꯕꯦꯠ ꯇꯧꯅꯤ ꯑꯗꯨꯒ ꯐꯥꯏꯅꯜꯁꯨ ꯌꯦꯡꯕ ꯇꯥꯔꯦ ꯌꯥꯎꯅꯤ ꯕꯦꯠ ꯇꯧꯔꯣꯏꯅꯦ ꯆꯝꯃꯥ ꯆꯥꯅꯤ ꯒꯗ ꯔꯤꯁꯀꯤ ꯇꯧꯋꯤꯕ ꯍꯟꯗꯛ ꯍꯟꯗꯛ ꯋꯥꯜ ꯀꯞꯁꯦ ꯔꯤꯁꯀꯤ ꯌꯥꯝ ꯇꯧꯋꯦ ꯑꯩꯈꯣꯏꯅ ꯉꯝꯃꯅꯤ ꯍꯥꯏꯕ ꯀꯥꯡꯕꯨꯗ ꯕꯦꯠ ꯇꯧꯔꯒ ꯂꯣꯏ ꯄꯣ ꯄꯣꯊꯔꯛꯏ ꯌꯦꯡꯉꯣ
ꯎꯝ ꯀꯤꯐꯤꯁꯤꯠ ꯆꯠꯀꯅꯤꯀꯣ
ꯎꯝ
ꯗꯦꯠ ꯌꯥꯝꯟ ꯇꯧꯍꯧꯔꯒ ꯗꯥꯎꯕꯨ ꯐꯔꯗꯤꯀꯣ ꯌꯥꯝ ꯇꯧꯔꯁꯨ
ꯎꯝ
ꯀꯥꯅꯕꯗꯣ ꯆꯥꯟꯁꯇꯤ ꯑꯩꯈꯣꯏꯅ ꯑꯗꯨ ꯐꯥꯏꯅꯦꯜꯒꯤꯗꯤ ꯍꯧꯖꯤꯛ ꯀ꯭ꯋꯥꯇꯔ ꯁꯦꯃꯤ ꯐꯥꯏꯅꯦꯜ ꯈꯣꯏꯒꯤꯗꯤ ꯍꯥꯏꯕ ꯉꯝꯗ꯭ꯔꯦꯕ
ꯎꯝ
ꯑꯣ ꯁꯤꯛꯁꯇꯤꯟ ꯔꯥꯎꯟ ꯊꯥꯔꯇꯤ ꯇꯨꯗꯗꯤ ꯄ꯭ꯔꯤꯗꯤꯛ ꯈꯔ ꯇꯧꯕ ꯅꯨꯡꯉꯥꯏꯅ
ꯎꯝ
ꯑꯁ ꯑꯩꯈꯣꯏ ꯔꯨꯝꯗ ꯕꯇꯔꯐ꯭ꯂꯥꯏ ꯆꯝꯉꯛꯄꯒꯤ ꯍꯥꯏꯔꯒ ꯂꯩꯕꯅꯤ ꯍꯧꯖꯤꯛ
ꯅꯪ ꯕꯣꯜ ꯌꯦꯡꯒꯦꯔꯣ ꯅꯪꯗꯤ
ꯍꯣꯏ ꯌꯦꯡꯁꯤ ꯍꯥꯏꯔꯒ ꯂꯩ
ꯍꯌꯦꯡ ꯊꯕꯛ ꯂꯩꯔꯣ ꯑ ꯂꯩꯇꯦ ꯆꯠꯀꯦꯔꯣ ꯍꯌꯦꯡꯗꯤ
ꯎꯝ ꯍꯌꯦꯡꯁꯨ ꯍꯌꯦꯡꯗꯤ ꯑ ꯀꯩꯔ ꯂꯩ ꯍꯥꯏꯅꯁꯨ ꯊꯤ ꯑꯗꯨꯕꯨ ꯑꯩꯈꯣꯏꯗꯤ ꯁꯦꯟꯇ꯭ꯔꯦꯜꯅꯤꯅ
ꯃꯋꯥ ꯃꯋꯥ ꯂꯧꯗꯦꯕ ꯁ꯭ꯇꯦꯠꯀꯤꯗꯨꯗꯤ ꯍꯌꯦꯡ ꯏꯁꯇꯦꯠꯁꯨꯇꯤꯅꯦ ꯅꯠꯇ꯭ꯔꯣ
ꯀꯔꯤ ꯁꯨꯇꯤ ꯂꯩꯕ꯭ꯔ ꯍꯌꯦꯡꯅ ꯑꯣ
ꯁꯦꯟꯇ꯭ꯔꯦꯜꯗꯤ ꯑ ꯂꯧꯗꯦꯕ ꯑꯗꯨꯗꯨ ꯑꯗꯨꯒꯨꯝꯕꯗꯣ
ꯑꯥ
ꯂꯛꯀꯅꯤ
ꯑꯁ ꯑꯗꯨꯅꯤꯅꯦ ꯁꯦꯟꯇ꯭ꯔꯦꯜ ꯈꯣꯏꯗꯤꯀꯣ ꯈꯔ
ꯎꯝ ꯑꯁ ꯈꯪꯗ꯭ꯔꯦꯍꯦ ꯎꯝ
ꯃꯥꯅꯁꯨ ꯀꯩꯅꯣ ꯇꯧꯋꯦ ꯍꯥꯏꯌꯦ ꯅꯪꯁꯨ ꯂꯥꯛꯈ꯭ꯔꯣ ꯅ ꯉꯥꯏꯍꯥꯛꯇꯪ ꯂꯩꯔꯗꯤ
ꯎꯝ ꯂꯥꯛꯑꯅꯤ ꯉꯥꯇꯪ ꯂꯩꯔꯗꯤ ꯂꯥꯛꯑꯅꯤ ꯑꯗꯣ ꯁꯤꯗ ꯊꯕꯛ ꯈꯔ ꯂꯩꯕ꯭ꯔꯀꯣ ꯑꯗꯨꯕꯨ ꯂꯣꯏꯗ꯭ꯔꯤꯉꯩꯗꯤ ꯊꯣꯛꯄ ꯌꯥꯗꯕ ꯂꯣꯏ ꯂꯣꯏꯔꯅꯤꯗ
ꯑꯗꯨ ꯉꯥꯇꯪ ꯂꯩꯔ ꯑꯗꯨꯝ ꯂꯥꯛꯈ꯭ꯔꯣ ꯃꯤ ꯌꯥꯎꯔꯛꯇꯕꯁꯨ ꯈꯔ ꯌꯥꯎꯅꯤꯗ
ꯑꯣ ꯑꯣ ꯃꯤ ꯀꯅꯥ ꯀꯅꯥ ꯂꯥꯛꯇꯣꯏꯔꯣ ꯉꯁꯤꯁꯦ
ꯑꯩꯈꯣꯏꯁꯦ ꯎꯝ ꯑ ꯈꯪꯗꯦꯅꯦ
ꯃꯝꯕ ꯂꯥꯛꯒꯦꯔꯣ
ꯃꯝꯕ ꯃꯝꯕꯁꯤꯗꯤ ꯉꯔꯥꯡ ꯑ ꯉꯔꯥꯡ ꯍꯥꯏ ꯉꯁꯥꯏꯗꯣ ꯑ ꯑ ꯃꯈꯥꯔꯣꯝꯗ ꯆꯠꯂ ꯂꯩ ꯍꯥꯏꯌꯦ ꯐꯝꯃ ꯂꯩ ꯍꯥꯏꯌꯦ
ꯍꯣꯏ ꯃꯔꯨꯒ ꯑꯃꯅꯤ ꯑꯥ ꯑꯥꯔꯖꯤꯗ ꯂꯩꯌꯦ ꯍꯥꯏꯕꯅꯤꯅꯦ ꯉꯁꯥꯏꯗꯣ
ꯑꯗꯨ ꯃꯔꯨꯗꯤ ꯃꯌꯨꯝ ꯍꯜꯂꯛꯈ꯭ꯔꯦ ꯍꯥꯏꯌꯦ
ꯑꯣ ꯑꯗꯨꯗꯤ ꯃꯥ ꯃꯃꯥꯟꯅꯕ ꯑꯇꯩꯁꯤꯡꯒ ꯄꯨꯟꯕ ꯑꯣꯏꯔꯝꯅꯤ
ꯍꯣꯏ ꯑꯣꯏꯣꯏꯔꯝꯃꯅꯤ ꯑꯗꯣ ꯉꯍꯥꯛꯇꯪ ꯂꯩꯔꯒ ꯂꯥꯛꯀꯦ ꯍꯥꯏ
ꯎꯝ
ꯑꯗꯨꯕꯨ ꯃꯔꯨꯗꯤ ꯈꯪꯗꯦ ꯂꯥꯛꯀꯦ ꯂꯥꯛꯔꯣꯏꯗꯥ
ꯂꯥꯛꯅꯤ ꯍꯥꯏꯕ ꯅꯠꯇ꯭ꯔꯣ ꯃꯥ ꯆꯥꯛ ꯆꯥꯔꯨꯈꯤꯒꯦ ꯍꯥꯏꯕ ꯅꯠꯇ꯭ꯔꯣ ꯃꯔꯨ
ꯑꯣ ꯈꯪꯗꯦ ꯑꯗꯨꯗꯤ ꯑꯣ ꯐꯥꯎꯅꯗꯦ ꯅꯣꯏ ꯐꯥꯎꯅꯔꯗꯤ ꯈꯪꯗꯦ
ꯑꯗꯨ ꯍꯥꯏꯔ ꯂꯩꯅꯦ ꯇꯩꯩꯅ
ꯑꯣ ꯍꯣꯏ ꯑꯗꯨꯝ ꯉꯟꯁꯨ ꯉꯜꯂꯤꯕꯅꯤꯅꯀꯣ ꯇꯞꯅ ꯂꯥꯛꯑꯁꯨ ꯀꯥꯏꯗꯦꯕ
ꯎꯝ ꯄꯨꯡ ꯑꯃ ꯃꯈꯥꯏ ꯂꯩꯔꯤꯅ ꯃꯇꯝ
ꯍꯣꯏ ꯑꯗꯨꯒ ꯑꯁ ꯑꯩꯈꯣꯏꯒꯤ ꯀꯩꯅꯣꯁꯦ ꯀꯣꯛ ꯂꯥꯛꯇꯕꯁꯦ ꯈꯔ ꯋꯥꯏꯅꯤ
ꯎꯄꯥꯏ ꯂꯩꯇꯦ ꯀꯩꯅꯣ ꯃꯊꯤꯕꯣꯡ ꯈꯔ ꯇꯔꯨꯕꯒꯤ ꯅꯥꯔ ꯂꯩꯕꯗꯨꯕꯨ
ꯃꯥꯁꯦ ꯈꯗ꯭ꯔꯛ ꯀꯥꯗꯔ ꯈꯥ ꯇꯧꯕ ꯃꯥꯜꯂꯤꯅꯦ ꯃꯥꯟꯁꯤ ꯍꯟꯗꯛꯁꯤ ꯅꯨꯄꯤꯒ ꯐꯣꯟ ꯌꯥꯝ ꯇꯧꯕ ꯃꯇꯝ ꯐꯪꯗ꯭ꯔꯕꯅꯤꯀꯣ
ꯅꯨꯄꯤꯁꯨ ꯈꯪꯗꯦꯅꯤ ꯅꯣꯡꯃ ꯀꯣꯜ ꯇꯥꯔꯗꯤ ꯏꯪꯂꯤꯁ ꯉꯥꯡꯅꯩ ꯃꯩꯇꯩꯂꯣꯟ ꯉꯥꯡꯅꯩ ꯑꯩꯈꯣꯏ ꯑꯩꯈꯣꯏꯒꯤ ꯂꯣꯟ ꯉꯥꯡꯅꯩ ꯈꯪꯗꯅꯤ ꯇꯝꯕ ꯉꯝꯗꯦꯅꯦ
ꯑꯗꯨꯅꯦ ꯃꯥꯏꯁꯤꯗꯤ
ꯏꯕꯨꯡꯉꯣꯁꯨ ꯕꯦꯁ ꯑꯣꯐ ꯊ꯭ꯔꯤ ꯇꯧꯔ ꯂꯩꯕ꯭ꯔꯥ ꯈꯪꯗꯦ
ꯑꯗꯨꯗ ꯕꯦꯖ ꯑꯣꯐ ꯇꯤ ꯐꯪ ꯐꯪꯕꯗꯣ ꯑꯗꯨꯅ ꯕꯨꯛꯀꯤꯡ ꯑꯣꯏꯔꯛꯅꯤꯕꯥ ꯃꯥꯏꯁꯤꯗꯤ
ꯎꯝ ꯇꯨꯝꯃꯤ
ꯂꯨꯛ ꯕꯨꯛꯀꯤꯡꯗꯣ ꯑꯃ ꯐꯕꯥꯗ ꯂꯧꯔꯥꯗꯤ ꯐꯥꯔꯤ ꯅꯠꯇ꯭ꯔꯤꯉꯩꯅ ꯑꯅꯤ ꯑꯍꯨꯝ ꯂꯧꯁꯤꯜꯂꯗꯤ ꯎꯝ
ꯈ꯭ꯋꯥꯏꯗꯒꯤ ꯊꯤꯕꯗꯣ
ꯎꯝ ꯑꯗꯨ ꯒꯃꯥꯏ ꯑꯥ ꯄꯣꯠ ꯂꯧꯕꯁꯨ ꯑꯐꯕ ꯊꯤ ꯊꯤ ꯊꯤꯔꯒ ꯂꯣꯏꯅ ꯑ ꯂꯥꯁ ꯊꯤꯕ ꯂꯧꯕꯅꯤꯀꯣ
ꯑꯗꯨꯅꯦ ꯂꯥꯁꯇ ꯊꯤꯕ ꯇꯥꯏ ꯍꯥꯏ ꯑꯗꯨꯅꯦ
ꯎꯝ ꯅꯨꯄꯤꯁꯨ ꯁꯅꯥꯄꯣꯠꯁꯨ
ꯃꯥꯅꯦ ꯀꯔꯤ-ꯀꯔꯤ ꯑꯣꯏꯔꯖꯨꯀꯣ ꯑꯩꯈꯣꯏꯒꯤ ꯀꯩꯍꯥꯏꯁꯦ ꯌꯥꯝꯅ ꯊꯤꯃꯜꯂꯗꯤ ꯐꯪꯗꯕꯅꯦꯕ
ꯎꯝ ꯐꯪꯕꯗꯨ ꯂꯥꯛꯍꯟꯂꯨ ꯈ꯭ꯋꯥꯏꯗꯒꯤ ꯊꯤꯕ-ꯊꯤꯕ ꯐꯪꯕꯅꯦ
ꯑꯗꯨ ꯑꯣꯏꯔꯅꯤ ꯗꯣꯁꯥ ꯇꯥꯗꯣꯏꯅꯦ
ꯎꯝ
ꯍꯧꯖꯤꯛꯁꯦ ꯑꯃꯨꯛꯀꯥ ꯃꯣꯏꯁꯦ ꯀꯥꯔꯁꯟꯕ ꯍꯧꯒꯦ ꯇꯧꯔ ꯂꯩꯔꯤꯅꯤꯅꯦ ꯃꯣꯏꯁꯦ
ꯍꯥ
ꯇꯥꯛ꯭ꯁ ꯑꯃꯨꯛꯀꯥ ꯍꯧꯒꯦ ꯇꯧꯔꯤ ꯂꯩꯔꯤꯌꯦꯕ ꯃꯣꯏꯁꯦ ꯑꯩꯗꯤ ꯇꯣꯛꯈ꯭ꯔꯦꯅ ꯈꯜꯂꯥꯒ ꯑꯃꯗꯨ ꯂꯥꯛꯈ꯭ꯔꯥꯕꯅꯤꯅꯀꯣ ꯑꯣꯖꯥꯗꯣ
ꯀꯅꯥꯔꯣ ꯑꯣꯖꯥ
ꯏꯁ ꯑꯩꯈꯣꯏ ꯔꯣꯝꯖꯦ
ꯑꯣ ꯑꯣ ꯂꯥꯛꯈ꯭ꯔꯕꯣ
ꯍꯣꯏ ꯌꯧꯔꯛꯈ꯭ꯔꯦ ꯑꯗꯨꯒꯤ ꯑꯁ ꯃꯥ ꯍꯧꯔꯛꯑꯦ ꯑꯣꯖꯥꯁꯦ ꯌꯥꯗ꯭ꯔꯦꯕ
ꯑꯗꯨꯗꯤ ꯑꯩꯁꯨ ꯂꯥꯟꯅꯕ ꯇꯧꯔꯒꯦ
ꯍꯣꯏ ꯉꯥꯏꯍꯥꯛꯇꯪ ꯂꯩꯔ ꯂꯥꯛꯅꯕ ꯇꯧ
ꯎꯝ ꯎꯝ
ꯁꯤꯗ ꯀꯟꯅ ꯇꯧꯔꯤ ꯑꯣꯖꯥ ꯇꯧꯔꯤ ꯁꯤꯗ ꯌꯥꯝ ꯍꯩꯕ ꯁꯥꯔꯒꯀꯣ ꯃꯄꯥ ꯈꯔ ꯃꯥꯥꯟꯕ ꯃꯥꯜꯂꯦ
ꯎꯝ ꯃꯄꯥ ꯈ꯭ꯔꯟꯇꯦ